ꯑ
ꯇꯥꯔꯦ ꯇꯥꯔꯦ
ꯇꯥꯂꯥꯀꯣꯝꯕꯤꯅꯤꯅꯍꯦ
ꯀꯗꯧꯔꯒꯦ
ꯇꯤꯂꯥꯏꯈꯨꯝꯕꯤ ꯆꯠ ꯂꯩꯃꯤꯅꯤ ꯀꯥꯒꯟ ꯃꯊꯛꯁꯤꯗ
ꯐꯦ
ꯀꯥꯏꯗꯣꯏꯅꯦ ꯁꯤꯕꯨ ꯑꯩꯕꯣ
ꯍꯥꯠꯇꯣ
ꯃꯊꯥ ꯇ ꯃꯉꯥ ꯍꯥ ꯇꯗ ꯆꯗ
ꯀꯟꯊꯣꯛꯑꯣ ꯀꯩꯅꯣ
ꯑꯗꯨꯣꯏꯅꯤꯗꯤ ꯀꯥꯏ ꯃꯥꯡꯉꯝꯈꯔꯃꯣ ꯈꯪꯗ꯭ꯔꯦ
ꯎꯝ ꯇꯥ ꯂꯩꯖꯔꯝꯖꯔꯦ ꯃꯅꯨꯡꯗꯨ
ꯍꯗꯤ ꯋꯥ ꯃꯁꯥꯦꯁ ꯂ ꯀꯦꯠꯁꯤꯗ
ꯐꯖꯥꯔꯅꯤ ꯑꯗꯩꯗꯤ
ꯍꯒꯠꯆꯕꯗ ꯂꯣꯏꯔꯅꯤꯗꯣ ꯁꯣꯏꯗ꯭ꯔꯦꯗꯣ ꯍꯟꯗꯛ ꯁꯤ ꯄꯨꯔꯥ ꯈꯨ꯭ꯍꯖꯅ ꯇꯧꯕꯅꯦ ꯑꯩ ꯍꯥꯒꯠꯆꯥꯕ
ꯎꯝ ꯑꯗꯨ ꯍꯥꯏꯔꯒ ꯃꯇꯝ ꯌꯧꯔꯛꯑꯦ ꯃꯥꯒꯤ
ꯇꯥꯜꯂꯦ
ꯅꯨꯡꯇꯤꯒꯤ ꯆꯨꯕꯅꯤ ꯍꯥꯏ ꯎꯕꯒ ꯌꯥꯗꯕꯤꯗ
ꯨ ꯐꯃꯨꯡꯗ ꯇꯨꯝꯃꯦ ꯑꯗꯨꯒ ꯀꯗꯥꯏꯗꯗꯣ ꯈꯪꯗꯦ ꯃꯥꯏ ꯅꯥꯀꯟ ꯅꯥꯝꯃ ꯄꯨꯂꯞ ꯍꯥꯀꯠꯆ ꯂ ꯆꯨ ꯂꯩꯃꯤꯅꯤꯅꯦ
ꯑꯃ ꯃꯀꯔꯤꯡ ꯂꯩꯔꯝꯅꯤꯌꯦ
ꯑꯗꯨꯃꯥꯏꯅ ꯂꯩꯔꯝꯗꯧ ꯃꯥꯜꯂꯦꯕ ꯃꯥꯒꯤ ꯃꯇꯨꯗꯣ
ꯎꯝ
ꯑꯣ ꯋꯥꯊꯜ ꯂꯧꯋꯦ
ꯍꯥꯏꯗꯤ ꯏ ꯇꯥꯏꯈꯨꯝꯕꯤ ꯆꯨꯔꯤꯅꯦ ꯍꯥꯏꯔꯒ ꯆꯨꯔꯀꯥꯟꯗ ꯅꯣꯡꯉꯥꯜꯂꯒ ꯐꯕꯤꯗꯣ ꯇꯧꯗꯦ ꯍꯥꯏꯕ ꯑꯗꯨꯝ ꯄꯣꯝꯃꯒ ꯍꯣꯏ ꯐꯨꯔꯤ ꯑꯣꯜꯂꯒ ꯑꯗꯨꯝ
ꯑꯥ ꯑꯗꯩ ꯃꯥꯏꯒꯁꯦ ꯀꯩꯅꯣ ꯇꯧꯋꯦ ꯊꯥꯒꯠꯂꯦ ꯆꯠꯂꯒꯅꯦ ꯑꯩꯈꯣꯏꯒꯤ ꯀꯩꯅꯣꯝ ꯄꯣꯝꯈꯠꯂꯒ ꯂꯩꯕ ꯇꯥꯏꯞꯇꯅꯅꯦ ꯐꯨꯔꯤ ꯃꯌꯥꯝꯗꯨꯅꯅꯦ ꯃꯥꯏꯗꯨ ꯀꯩꯅꯣꯝ ꯇꯧꯖꯥꯅꯤ
ꯑꯗꯨꯅꯦ
ꯀꯩꯅꯣ ꯃꯤꯠꯇꯒꯤ ꯃꯥꯏ ꯅꯥꯀꯟ ꯄꯨꯔꯥ ꯅꯥꯀꯟ ꯅꯥꯃꯅꯤꯀꯣ ꯆꯦꯄ ꯇꯨꯝꯃꯝꯕꯅꯤꯀꯣ ꯑ ꯈꯪꯉꯛꯑꯒ ꯆꯠꯂꯛꯄꯗꯒꯤ ꯀꯩꯅꯩꯅꯣ ꯌꯦꯡꯉꯀꯥꯟꯗꯇꯦ
ꯇꯜꯂꯦ ꯌꯥꯝ ꯃꯊꯣꯡꯁꯨꯥꯗꯦꯗ ꯂꯥꯏ ꯈꯪꯗꯦ ꯑꯩꯔꯣ
ꯑꯥ
ꯀꯩꯅꯣ ꯆꯥꯏ ꯍꯋꯥꯏ ꯀꯪꯇꯛ ꯊꯣꯡꯉꯦ
ꯆꯞ ꯃꯥꯟꯅꯩ ꯑꯥ ꯍꯋꯥꯏ ꯀꯥꯡꯇꯛ ꯑꯃꯥ ꯊꯣꯡꯉꯦ ꯕꯣꯔꯥꯃ ꯍꯧꯔꯦ ꯑꯗꯨꯒ ꯆꯥꯏ
ꯇꯄꯔꯥ ꯍꯥꯎꯗ꯭ꯔ ꯃꯣꯔꯣꯛ ꯃꯗꯥꯒ ꯇꯪꯇ
ꯎꯝ ꯀꯅꯣ ꯅꯥꯀꯨꯞꯄꯤ ꯌꯥꯝ ꯂꯩꯕꯣ ꯉꯍꯥꯟ ꯕꯣꯔꯥ ꯆꯥꯟꯅꯔꯨꯨꯕꯩ ꯑꯗꯨꯗꯤ ꯄꯥꯇꯥꯥꯅꯦꯅ
ꯅꯀꯨꯞꯄꯤ ꯕꫭꯔꯥ ꯍꯥꯥꯎꯕꯅꯤ
ꯍꯥꯎꯣꯏ ꯇꯥꯃꯣ ꯑꯣꯛꯄꯤꯌꯣ ꯑꯣꯛꯄꯤꯌꯣ ꯣꯣ ꯏꯅꯥꯎ ꯄꯁꯛ ꯐꯖꯕꯁꯤꯡꯁꯤꯅ
ꯎꯝ ꯅꯪꯅ ꯈꯤꯇꯪ ꯍꯧꯕꯤꯔꯕ
ꯈꯤꯇꯪ ꯍꯧꯋꯦꯅꯗꯤ ꯌꯥꯝ ꯐꯩꯦꯗꯣ ꯈꯪꯕꯤ ꯀꯌꯥꯃ ꯇꯥꯔꯦ
ꯀꯥꯒꯤ ꯈꯦꯆꯔꯤ ꯆꯥꯅꯕ ꯌꯥꯔꯦꯅꯦ
ꯌꯥꯔꯦ
ꯌꯥꯝ ꯊꯦꯡꯅꯔꯝꯃꯦꯅꯦ ꯑꯩꯕꯨꯟꯗꯁꯨ
ꯃꯇꯝ ꯌꯧꯔꯦ ꯃꯅꯤꯡꯗꯒꯤ ꯊꯝꯅꯥ ꯍꯦꯛꯒ ꯆꯥꯛ ꯌꯥꯅꯤ
ꯊꯝꯕ ꯁꯥꯇ꯭ꯔꯕ ꯍꯧꯖꯤꯛꯁꯤꯕꯣ
ꯁꯥꯠꯂꯝꯅꯦ ꯆꯠꯇꯕꯩꯅꯦ ꯁꯥꯠꯄꯅꯦ ꯉꯍꯥꯟꯅꯤ
ꯉꯍꯥꯟꯋꯥꯏꯗꯤ ꯂꯝꯕꯤꯄꯥꯟꯗꯥꯒꯤꯒ ꯎꯕꯁꯦ ꯉꯍꯥꯛ ꯁꯪ ꯉꯥꯡꯉ ꯎꯔ ꯆ ꯎ
ꯎꯝ ꯏꯟꯗꯨ ꯆꯥꯛ ꯍꯣꯏ ꯊꯝꯕꯥꯜ ꯍꯦꯛꯉꯒ ꯀꯥꯔꯛꯑꯦꯕ ꯁꯥꯠꯄꯨꯗꯤ ꯁꯥꯠꯂꯝꯕꯅꯦ ꯑꯩꯈꯣꯏꯅ ꯆꯠꯂꯨꯗ꯭ꯔꯕꯅꯤꯅ ꯎꯝ ꯆꯂꯣ ꯕ ꯌꯥꯏꯌꯦ
ꯌꯥꯏꯌꯦ ꯅꯨꯡꯊꯤꯟꯁꯤꯡꯗꯨ ꯆꯥꯕꯅ ꯎꯝ
ꯎꯝꯝ ꯆꯠꯂꯨꯁꯦ
ꯊꯣꯔꯛꯑꯕ ꯑꯗꯨꯒꯥ ꯍ ꯍ
ꯅꯪ ꯁꯨꯇꯤ ꯑꯣꯏꯔꯀꯥꯟꯗ ꯁꯤꯡꯖꯨꯗꯨꯣ ꯆꯥꯕ ꯌꯥꯕꯅꯦ
ꯍꯁ ꯑꯩꯗꯤ ꯀꯥꯕꯨ ꯀꯥꯗꯔꯦ
ꯖꯅꯠꯆꯥ
ꯇꯥꯡ ꯀꯨꯟꯇꯥꯔꯨꯛꯇꯒꯤ ꯀꯥ ꯍꯧꯅꯤ ꯇꯂ
ꯊꯝꯅꯥ ꯆꯍꯤ ꯑꯅꯤ ꯊꯝꯕꯥꯜꯁꯤ
ꯊꯝꯅꯥ ꯐꯖꯅ ꯍꯥꯞꯄꯒ ꯌꯦꯟ ꯈꯪꯉꯧ ꯈꯪꯍꯧꯔ ꯆꯥꯔꯗꯤ ꯍꯥꯎꯗꯣꯛ ꯑꯩ ꯄꯩꯁꯥ ꯌꯥꯝ
ꯃꯊꯥꯏ ꯌꯥꯝ ꯁꯥꯕ꯭ꯔꯥ ꯅꯪꯁꯦ
ꯊ ꯊ ꯄꯩꯁꯥ ꯊꯗ
ꯁꯥ ꯅꯨꯡꯁꯥ ꯅꯨꯡ ꯊ ꯁꯅ ꯉꯁ ꯑꯩꯈꯣꯏꯅ ꯑꯃꯨꯛ ꯆꯥꯕ ꯃꯌꯥꯝꯗꯣ ꯑꯁ ꯑꯩꯈꯣꯏꯅ ꯇꯧ ꯈꯨꯗꯤꯡꯒꯤ ꯆꯦꯡ ꯆꯪꯕ ꯑꯃ
ꯎꯝ ꯎꯝ ꯑꯧ ꯑꯧ ꯑꯧ ꯑꯧ ꯑꯗꯨ ꯑꯗꯨꯝ ꯆꯥꯗꯕ ꯑꯗꯨꯃꯥꯏꯅ ꯑꯩꯈꯣꯏ ꯈꯣꯏ ꯊꯣꯡꯒ ꯆꯥꯕ ꯆꯥꯅꯤꯡꯗ ꯍꯥꯏꯕ ꯍꯥꯎꯋ ꯇꯥꯏꯐꯠꯇ ꯌꯨꯝꯗꯥ ꯑꯥ ꯑꯗꯨ ꯌꯨꯝꯗ ꯈꯤꯇꯪ ꯊꯣꯡꯉꯒ ꯆꯥꯕꯅ ꯈꯔ ꯐꯅꯦ ꯃꯌꯥꯝ ꯊꯣꯡꯕꯗꯣ ꯁꯣꯏꯅꯦꯕ ꯑꯗꯨꯗ ꯆ ꯑꯗꯨꯝ ꯊꯣꯡꯉꯦ ꯀꯥꯏꯗꯒꯤ ꯆꯥꯕꯤ ꯆꯕꯤ ꯍꯔꯥꯡꯁꯤ ꯈꯔꯁ
ꯀꯣꯔꯐꯨ ꯊꯣꯉꯛꯄꯗꯗꯤ ꯑꯗꯨꯝ ꯁꯣꯏ ꯇꯥꯕ
ꯋꯥꯅꯤ ꯅꯣꯏꯗ ꯑꯩꯈꯣꯏ ꯑꯉꯥꯡ ꯑꯣꯏꯔꯤꯕꯩꯅꯤꯗ ꯈ ꯍꯧꯖꯤꯛꯇꯤ ꯑꯃꯨꯛ ꯈꯔ ꯐꯔꯛꯑꯅꯤ
ꯍꯧꯖꯤꯛꯇꯤ ꯈꯪꯉꯦꯕ ꯅꯠꯇ꯭ꯔꯥ ꯍꯧꯖꯤꯛꯇꯤ ꯂꯣꯏ ꯍꯩꯅꯔꯕꯅꯤꯅ ꯈꯪꯉꯦ
ꯁꯤꯡꯖꯨ ꯑꯃ ꯁꯨꯔꯒ ꯑꯗꯨꯗꯨꯒ ꯎꯇꯤ ꯑꯃ ꯑꯣꯏꯔꯦ ꯎꯠꯁꯣꯏ ꯆꯣꯡꯉꯦꯕ ꯌꯦꯡ ꯁꯥ ꯊꯟ
ꯅꯣꯏ ꯃꯃꯥꯡꯒꯤꯗ ꯆꯣꯡꯉꯦꯕ꯭ꯔꯥ
ꯇ ꯍꯣꯏꯁ ꯐ ꯔꯝꯖꯥ
ꯎꯝ
ꯑꯗꯥ ꯑꯩꯈꯣꯏ ꯄꯨꯈ ꯁ ꯀ ꯁꯧꯀꯠꯄ ꯗꯨꯖꯣ ꯈꯣꯏꯕꯣꯛꯀꯕꯨꯗꯨꯖꯣ ꯑꯩꯈꯣꯏ ꯁꯤꯗ ꯊꯣꯛꯑꯒ ꯀꯠꯂꯦ ꯊꯣꯡꯅꯦ ꯎꯨꯇꯤ
ꯍꯟꯗꯛ ꯆꯣꯉꯛꯄꯗ ꯈꯥꯛꯍꯧꯔꯣ ꯆꯥꯅꯕ
ꯎꯝ
ꯃꯤ ꯌꯥꯝꯗꯕꯤꯗ ꯆꯥꯁꯦ ꯑꯩꯈꯣꯏ ꯑꯅꯤ ꯑꯍꯨꯝ ꯃꯔꯤ ꯁꯥꯔꯨꯛꯇ
ꯃꯤ ꯌꯥꯝꯗꯤ ꯋꯥ ꯌꯥꯝꯃꯦ
ꯃꯤ ꯌꯥꯝꯗꯕꯤꯗ ꯍꯛꯇꯪ ꯆꯁꯤ ꯃꯈꯥꯏ ꯑꯃꯥꯅ ꯀꯣꯟꯅ ꯇꯧꯕꯗ
ꯃꯈꯥ ꯈꯨꯣꯟꯅꯟ ꯃꯈꯥ ꯑꯗꯨꯝ ꯄꯩꯁꯥ ꯆꯥꯗꯅꯤ ꯃꯇ ꯑꯃꯉꯥꯏ ꯆꯥꯕ
ꯑꯗꯨꯅꯦ ꯀꯩꯁꯨ ꯆꯥꯟꯅ ꯃꯤ ꯌꯥꯝꯅ ꯍꯧꯕ ꯀꯥꯟꯅꯗꯦ
ꯀꯥꯟꯗꯦ ꯀꯥꯟꯗꯦ
ꯅꯨꯡꯁꯥꯁꯦ ꯁꯥꯗꯧꯒ ꯃꯥꯜꯂꯨꯗ꯭ꯔꯦ ꯑꯗꯨꯒ ꯇꯞꯇꯥꯏ ꯁꯥꯗꯣꯔꯛꯑꯦ
ꯑ ꯑꯩ ꯐꯤ ꯉꯥꯛꯇꯪ ꯁꯥꯒꯦꯅ ꯀꯥꯎꯔꯦꯗꯤ ꯑꯗꯨꯒ ꯑꯁ ꯉꯝꯃꯛꯇ꯭ꯔꯦꯅ ꯀꯨꯝꯊꯔꯦ ꯇꯨꯝꯃꯨꯒꯤ ꯉꯥꯛꯇꯅ
ꯎꯝ ꯑꯩꯗꯨ ꯅꯍꯥꯟꯗꯒꯤ ꯁꯥꯕ ꯁꯥꯕꯗꯤ ꯌꯥꯔꯕꯅꯤ ꯁꯥꯗꯅ ꯂꯩ ꯑꯩ ꯖꯤꯕꯣꯕꯥ
ꯎ ꯁꯥꯎ ꯀꯩꯅꯣ ꯏ ꯀꯩꯅꯣ ꯇꯧꯋꯦ ꯄꯣꯂꯣꯏꯒꯤ ꯃꯄꯥꯟꯒꯤ ꯅꯪ ꯁꯥꯕꯗꯣ
ꯎꯝ
ꯑꯗꯨꯝꯕꯗꯣ ꯃꯤ ꯊꯣꯛꯏ ꯁꯥꯥ ꯌꯣꯜꯂꯦ
ꯌꯟꯕꯅꯤ
ꯔꯦꯗ ꯀꯂꯔ ꯔꯥꯅꯤ ꯀꯂꯔ ꯑꯗꯩꯗꯤ ꯃꯆꯨ ꯃꯆꯨ ꯃꫭꯏ ꯌꯥꯝ ꯁꯥ ꯁꯥ ꯌꯣꯕ ꯃꯥꯜꯂꯦ
ꯌꫭꯟꯕꯅꯤ ꯌꫭꯟꯕꯅꯤ ꯇꯥꯡꯉꯦ ꯍꯥꯏꯕꯅꯦ ꯑꯗꯨꯃꯥꯏꯅ ꯁꯥꯕꯗꯩ ꯂꯩꯕꯗꯤ
ꯇꯥꯡꯉꯦ ꯃꯣꯏ ꯑꯗꯨꯒꯤ ꯀꯩꯅꯣꯗꯣ ꯑꯗꯨꯝ ꯂꯪꯗ ꯌꯥꯝ ꯆꯪ ꯈꯣꯠꯇꯦꯗꯅ
ꯆꯪꯗꯤꯌꯦ ꯀꯩꯁꯨ ꯆꯪꯕꯣꯟ
ꯑꯥ ꯑꯗ ꯃꯣꯏꯅ ꯇꯥꯡ ꯇꯥꯡ ꯌꯣꯜꯂꯦꯕ ꯍꯣꯏ ꯍꯣꯏ ꯍꯣꯏ ꯑꯗꯩ ꯃꯌꯦꯛꯇꯣ ꯁꯤꯟ ꯁꯤꯟꯗꯅ ꯑꯉꯣ ꯃꯌꯦꯛ ꯂꯝꯗꯥꯡ ꯈꯠꯇ ꯑꯗꯨꯝ ꯁꯥꯗꯦꯕ ꯑꯪꯉꯣꯝ ꯃꯌꯦꯛꯁꯨ ꯍꯥꯞꯄꯤ ꯃꯈꯟ ꯃꯈꯟ ꯁꯥꯏ ꯃꯌꯦꯛ ꯁꯤꯂꯣ ꯑꯗꯨꯒ ꯌꯣꯜꯂꯦꯕ ꯉꯍꯥꯟ ꯊꯦꯡꯅꯔꯝꯏ ꯑ ꯁꯤꯅꯕꯨ ꯐꯔꯖꯥꯔꯥꯅ ꯈꯜꯂꯤꯅꯦ ꯃꯣꯏ ꯄꯩꯁꯥ ꯇꯥꯡꯍꯧꯕꯗ
ꯅꯨꯨꯄꯥ ꯀꯌꯥ ꯍꯥꯏꯅ ꯍꯪꯉꯛꯄ꯭ꯔꯣ
ꯍꯉꯛꯇꯦꯡꯣꯏ ꯀ ꯍꯥꯏꯍꯧꯕꯒ ꯀꯨꯏꯒꯦꯔ ꯀꯨꯏꯔꯦꯅ ꯊꯦꯡꯅꯔꯝꯕꯗ
ꯑꯩꯈꯣꯏꯅ ꯑꯩꯅ ꯁꯥꯇ꯭ꯔꯤ ꯑꯩꯅ ꯁꯥꯇ꯭ꯔꯤ ꯀꯥꯟꯗ ꯑꯩꯈꯣꯏ ꯑꯩꯈꯣꯏꯒꯤ ꯍꯪꯕꯅꯦꯕꯀ ꯀꯣ ꯂꯩꯕꯒꯤ ꯂꯤꯁꯤꯡ ꯃꯉꯥꯃꯨꯛꯀ ꯍꯥꯏꯔꯛꯑꯦꯕ ꯈꯪꯕ꯭ꯔꯥ
ꯀꯩꯅꯣ ꯍꯥꯏꯁꯦ ꯑꯦ ꯑꯗꯨꯒꯤ ꯃꯄꯥꯛ ꯃꯔꯤꯗꯣ ꯑꯗꯨꯗꯨꯝ ꯈꯥꯏꯔꯦ ꯃꯆꯥꯗꯨꯝꯒꯗ
ꯍꯣꯏ ꯃꯄꯥꯛ ꯃꯔꯤꯗꯨꯒ ꯈꯩꯔꯣꯏ ꯈꯩꯔꯣꯏ ꯃꯆꯥ ꯍꯥꯏꯁ ꯁꯦ ꯍꯣꯏ ꯄꯔꯦꯡꯗꯨꯒꯤ ꯄꯔꯦꯡ ꯑꯅꯤꯗꯨꯒꯤꯒ ꯄꯔꯦꯡꯗꯨ ꯄꯨꯂꯞ ꯐꯨꯜ ꯁꯦꯠꯇ
ꯎꯝ ꯑꯗꯨꯗꯤ ꯏꯃꯥ ꯀꯩ ꯔꯥꯅꯤ ꯐꯤꯖꯥꯎꯕꯤ ꯐꯔ ꯐꯪꯉꯦꯅꯦ
ꯑꯗꯨꯅꯦ ꯃꯣꯏ ꯑꯗꯨꯃꯥꯏꯅ ꯇꯥꯡꯅ ꯍꯥꯏꯖꯤꯜꯂꯛꯄ ꯍꯥꯏꯇꯥꯥꯔꯦ ꯃꯥꯁꯨ ꯁꯤꯡꯉꯒ ꯃꯥꯒꯤ ꯁꯦꯟꯗꯣꯡ ꯂꯧꯔꯛꯄꯒꯤ ꯇꯥꯏꯞꯇ ꯇꯧꯔꯛꯄꯗꯣ
ꯃꯥꯅꯦ
ꯍꯗꯗꯨꯒꯒꯤ ꯀꯩꯁꯨꯕꯨꯗꯤ ꯄꯤꯔꯝꯃꯣꯏꯑꯕ ꯑꯗꯨꯗꯣ ꯑꯅꯤ ꯃꯉꯥꯏꯔ ꯄꯤꯒꯦ ꯄꯤꯔꯕꯗ ꯑꯅꯤ ꯀꯩꯁꯨ ꯌꯧꯔꯝꯃꯣꯏ
ꯌꯧꯔꯝꯃꯣꯏ ꯌꯧꯔꯝꯃꯣꯏ ꯃꯉꯥꯒ ꯍꯥꯏꯗꯨꯗꯤ ꯔꯥꯅꯤ ꯃꯄꯨꯝ ꯑꯆꯧꯕ ꯑꯃ ꯐꯖꯕ ꯑꯣꯏꯅ ꯐꯪꯉꯦ ꯀꯩꯅꯣ ꯕꯣꯇꯔꯕꯨ ꯑꯣꯏꯅ ꯌꯥꯔꯦ
ꯑꯗꯨꯅꯦ ꯑꯗꯨꯗꯨꯗꯒꯤ ꯑꯩꯅ ꯁꯥꯕꯅꯦꯕ
ꯑꯗꯨꯃꯥꯏꯅ ꯁꯥꯅꯕꯨ ꯐꯩ
ꯐꯩꯌꯦ ꯑꯗꯨꯃꯥꯏꯅ ꯗꯥꯏꯔꯦꯛ ꯁꯥꯈꯤꯕ ꯑꯣꯏꯗꯤ ꯐꯕ ꯑꯗꯨꯀꯥꯟꯗ ꯑꯃꯇꯪꯒꯤ ꯃꯇꯇꯪꯒ ꯁꯥꯔꯀꯥꯟꯗ ꯇꯣ ꯗꯨꯗꯤ ꯐꯤ ꯑꯇꯣꯞꯄꯗ ꯃꯥꯡꯉꯤꯗꯅ ꯑꯗꯨꯗꯨ ꯃꯤꯅ ꯄꯥꯡ ꯁꯥꯟꯅꯗꯕ ꯅꯦꯕ ꯃꯣꯏꯅ ꯇꯥꯡꯉ ꯑꯗꯨꯁꯨ
ꯈꯥꯗꯕꯦ ꯑꯗꯨꯝ ꯁꯥꯖꯜꯂꯒ ꯊꯝꯕ ꯌꯥꯏ ꯅꯣꯏꯗꯤ ꯅꯨꯡꯁ
ꯁꯤꯅꯗꯔꯕꯅꯤꯅ ꯑꯩꯅ ꯁꯥꯒ ꯇꯅꯦꯕ ꯍꯥꯏꯗꯤ ꯐꯤ ꯑꯃꯒꯤ ꯆꯥꯡ ꯑꯗꯨꯝ
ꯑꯥꯎ ꯃꯌꯦꯛꯇꯣ ꯑꯉꯣꯝ ꯃꯌꯧ ꯁꯥꯔꯣ ꯂꯝꯗꯥꯡ ꯂꯝꯗꯥꯡꯗꯁꯨ ꯃꯈꯜ ꯃꯈꯜ ꯌꯥꯝ ꯂꯩꯗꯅ ꯊꯣꯛꯏꯗꯅ ꯑꯗꯨ ꯃꯈ ꯈ ꯁꯥ ꯁꯥꯊꯝ
ꯁꯤꯟ ꯁꯤꯕ ꯑꯗꯨꯝ ꯇꯧ ꯌꯥꯅꯕ ꯃꯆꯨꯗꯨꯕꯨꯗꯤ ꯍꯥꯥ
ꯂꯨꯍꯣꯡꯕ ꯌꯥꯝ ꯂꯩꯕ ꯍꯧꯔꯛꯑꯅꯦꯕ ꯑꯩꯁꯨ ꯅꯣꯕꯦꯝꯕꯔ ꯑꯗꯒꯤ ꯃꯊꯪ ꯆꯍꯤꯒꯤ ꯀꯩꯅ ꯂꯨꯍꯣꯡꯕ ꯑꯅꯤ ꯂꯩꯅꯤ
ꯎꯝ ꯈꯪꯅꯕ ꯉꯥꯛꯇꯔꯣ ꯑꯗꯨꯗꯤ ꯗꯤ ꯑꯣꯗꯔꯗ ꯆ ꯂꯧꯁꯂꯥꯎ ꯏꯅꯥ
ꯈꯪꯅꯕ ꯉꯥꯛꯇꯅꯦ ꯑꯗꯨ ꯑꯣꯗꯔꯗꯣ ꯑꯗꯨ ꯈꯪꯗ꯭ꯔꯦ ꯐꯖꯅ ꯍꯪ ꯍꯥꯏꯗꯤꯅꯦ ꯁꯐꯝ ꯌꯥꯝ ꯂꯩꯌꯦꯕ ꯃꯣꯏꯁꯤꯡꯗꯣ ꯑꯗꯨꯗ ꯀꯈ ꯍꯃꯣ ꯑꯃ ꯂꯩꯇ꯭ꯔꯥꯗ ꯀꯩꯅꯣꯒꯤꯗ ꯑꯗꯨꯒꯤꯗꯣ ꯃꯥ ꯁꯦꯠꯇꯧ ꯃꯥꯜꯂꯦꯕ ꯑꯩꯈꫭꯏꯕꯅꯤ ꯅ ꯉꯍꯥꯟꯃꯨꯛ ꯐꯅꯦꯛ ꯂꯧꯕꯒꯤ ꯆꯠ ꯑꯗꯨ ꯃꯆꯥ ꯅꯨꯄꯤ ꯌꯥꯏꯃꯗꯨꯅꯦꯕ ꯑꯍꯟ ꯑꯍꯟꯗꯨꯣ ꯑꯍꯟꯗꯨ ꯀꯨꯏꯔꯦ ꯄꯥꯟꯈꯤꯕꯌꯥꯏꯕꯥ ꯃꯥ ꯃꯤ ꯈꯔ ꯉꯧ ꯑꯃ ꯂꯩꯕꯗꯣ ꯑꯗꯨꯗꯨꯅꯦꯕ ꯑꯝꯇ ꯀꯩꯅꯣ ꯆꯦꯜꯂꯦꯅ ꯇꯧꯋꯦꯕꯗꯣ ꯍꯣꯡꯗꯣꯏꯅꯦꯕ
ꯎꯝ ꯍꯣꯏ ꯑꯗꯨꯕꯨꯗꯤ ꯃꯔꯤ ꯃꯇꯥꯇꯅ ꯁꯦꯠꯂꯝꯅꯤꯕ
ꯈꯦ
ꯍꯧꯖꯤꯛ ꯁꯦꯠꯄ ꯃꯤꯁꯨ ꯌꯥꯝ ꯂꯩꯔꯦ
ꯂꯩ ꯂꯩ ꯑꯦ
ꯑꯅꯝꯕꯅ ꯂꯣꯏ ꯇꯝꯅꯔꯦꯕ
ꯎꯝ ꯑ ꯇꯣꯗꯔ ꯑꯗꯨ ꯈꯪꯗꯦ ꯑꯩꯒꯤ ꯐꯤ ꯁꯥꯗꯧꯅꯤ ꯏ ꯍꯥꯏꯩꯅꯣ
ꯁꯥꯥꯎꯋꯕ ꯃꯥ ꯁꯥꯥꯎ
ꯑꯩ ꯕꯔꯤ ꯄꯦꯉ ꯑꯝꯇꯥ ꯏꯟꯒꯦ ꯇꯧꯅꯦ
ꯎꯝ ꯅꯪꯅ ꯄꯤꯡ ꯄꯥꯝꯕꯁꯦ
ꯑꯩꯅ ꯄ ꯇ ꯂ ꯂꯩꯇ꯭ꯔꯦꯕꯦꯝꯃ
ꯗꯟ ꯊꯣꯛꯈ꯭ꯔꯦꯦ
ꯑꯗꯨꯝ ꯊꯣꯛꯈ꯭ꯔꯦ ꯁꯨꯝ ꯏꯅꯤꯡꯉꯀꯥꯟꯗ ꯁꯨꯝ ꯋꯥꯔꯣꯞꯗ ꯆꯝꯅ ꯏꯅꯤꯡꯕꯀꯥꯟꯗ ꯂꯩꯇ꯭ꯔꯦ ꯍꯥꯏꯕ ꯂꯣꯏꯅ ꯊꯣꯛꯈ꯭ꯔꯅꯤꯅ ꯑꯃꯛꯣꯟ ꯑꯃꯨꯛ ꯍꯝ ꯍꯔꯕ ꯊꯔꯦ ꯃꯅꯤ ꯄꯤꯁꯦ ꯐꯔꯅꯤ
ꯁꯤ ꯐꯤ ꯁꯥꯖꯤꯜꯂꯒ ꯏꯁꯥꯒꯤ ꯊꯝꯃꯣ ꯊꯝꯃꯣ ꯍꯥꯟꯕꯅꯦ
ꯊꯝꯃꯣ ꯅꯪ ꯊꯝꯍꯧ ꯌꯥꯔꯦ ꯍꯖꯤꯡ ꯄꯨꯀꯤ ꯑꯃ ꯂꯩ ꯂꯦꯡꯕ
ꯃ ꯊꯝ ꯌꯥꯔꯦ
ꯑꯗ ꯍꯧꯖꯤꯛ ꯁꯥꯈꯤꯕꯗꯨꯣ ꯀꯣꯟꯅꯣ ꯑꯃꯨꯛ ꯄꯥꯃꯣꯏꯗ ꯑꯗꯨꯏꯅꯤꯅꯦ ꯍꯧꯖꯤꯛ ꯁꯥꯈꯤꯕꯗꯣ ꯍꯧꯖꯤꯛ ꯑꯗꯨ ꯇꯧꯅꯤꯡꯗꯣꯏꯅꯦꯕ
ꯑꯗꯨꯅꯦ ꯑꯗꯩꯗꯤ ꯑꯩ ꯃꯇꯝ ꯑꯃꯗꯗꯤ ꯑꯅꯧꯕ ꯂꯣꯏ ꯁꯤꯜꯂꯛꯀꯗꯣꯏꯅꯦ ꯑꯃꯨꯛ
ꯏꯗꯣꯅ
ꯂꯩꯔꯦ ꯀꯩꯗ ꯀꯩꯅꯣꯝ ꯂꯣꯏ ꯇꯧꯔꯛꯀꯗꯦꯛꯖꯥꯗ ꯂ ꯇꯧꯜꯂꯛꯀꯗꯦ
ꯑꯗꯨꯗꯨꯅ ꯃꯇꯝ ꯃꯇꯝꯒꯤꯗ ꯄꯥꯝꯃꯛꯀꯗꯣꯏꯕ ꯍꯦ
ꯃ ꯀ ꯑꯗꯨꯅꯦ ꯃ ꯃꯇꯝ ꯃ ꯅꯝ ꯑꯩꯁ ꯄꯤꯡ ꯑꯃ ꯁꯥꯔꯅꯤ ꯑꯧ ꯐꯖꯔꯕꯗꯤ ꯑꯗꯨ ꯍꯣꯏ ꯐꯖꯕ ꯍꯥꯏꯁꯦ ꯑꯗꯨꯝ ꯃꯌꯦꯛ ꯀꯩꯅꯣ ꯑꯣꯏꯅ ꯍꯛꯈ꯭ꯔꯗꯤ ꯂꯩ ꯅꯨꯡ ꯆꯕꯥꯛ ꯆꯕꯥꯛ ꯆꯥꯏꯕꯗꯨꯅꯦꯕ ꯌꯥꯝ ꯀꯨꯏ ꯆꯠꯇ꯭ꯔꯤꯁꯦ ꯂꯩ ꯅꯨꯡꯉ ꯑꯃ ꯌꯥꯎꯗꯕꯗꯤ ꯑꯗꯨꯝ ꯆꯠꯂꯦ ꯑꯥꯎ ꯑꯥꯎ ꯗꯥꯥꯏ ꯀꯩꯅꯣ ꯄꯣꯠꯂꯣꯏ ꯃꯄꯥꯟ ꯑꯃ ꯂ ꯂꯥꯏ ꯊꯥꯏ ꯍꯥꯏꯦꯅꯝ ꯆꯥꯏꯇꯗꯤꯕ ꯑꯗꯨꯝ ꯁꯤꯖꯤꯟꯅꯩꯁꯦ ꯎꯝ ꯑꯉꯝꯃꯦ ꯀꯥꯟꯗ ꯃꯣꯏꯁꯨꯁꯤꯗꯕꯅꯤ ꯃꯣꯏ ꯑꯗꯨꯝ ꯆꯠꯅꯔꯔꯕꯅꯦꯕ
ꯎꯝ
ꯑꯗꯨꯒꯒꯨꯝꯕꯒ ꯆꯥꯕ ꯌꯥꯏ ꯋꯥꯡꯈꯩ ꯑꯃꯒ ꯁꯥꯍꯧꯔꯅꯤ ꯋꯥꯡꯈꯩ ꯁꯨ ꯁꯪꯒꯦꯔꯥ ꯁꯪꯉꯣꯏꯗ ꯑꯩ ꯑꯃꯒ ꯍꯃꯥꯏ ꯑꯃꯒ ꯑꯃ ꯁꯥꯔꯅꯤ
ꯁꯍꯔ
ꯎꯝ ꯇꯝꯜ ꯍꯉꯃꯦꯗ ꯏꯟꯅꯅ
ꯊꯝꯃꯣ ꯊꯝꯃꯣ ꯑꯗꯨꯗꯤ
ꯑꯣ ꯍ
ꯎꯝ ꯎꯝ